ꯍꯜꯂꯣ ꯍ ꯍ
ꯑ
ꯀꯩ ꯃꯤ ꯇꯧꯒꯦ ꯑ ꯀ ꯇ ꯗ ꯁꯨꯝ ꯂꯩꯔꯝꯕꯅꯦ ꯅꯪꯗꯤ ꯍ
ꯑꯣ ꯑꯗꯨꯃꯅꯔ ꯆꯞ
ꯍꯧꯖꯤ ꯀꯩꯗ ꯋꯥ
ꯔꯣ
ꯆꯥꯛ ꯆꯥꯗ꯭ꯔꯤꯌꯦ ꯆꯥꯛ ꯊꯣꯡꯗ꯭ꯔꯤꯌꯦ ꯏꯚꯤꯅꯤꯡ ꯑꯣꯏꯁꯜꯂꯛꯄꯒꯤ ꯇꯥꯖꯔꯤꯉꯦ
ꯎ
ꯌꯥꯗ꯭ꯔꯦ ꯅꯪ ꯅꯪꯗꯤ ꯆꯥꯔꯕꯣ
ꯍꯣꯏ ꯑꯈꯔꯤ ꯆꯥꯔꯦ
ꯀꯩ ꯀꯩ ꯃꯊꯦꯜ ꯆꯥꯔꯕ ꯉꯕ ꯑꯩꯈꯣꯏ ꯊꯣꯡꯗ꯭ꯔꯤ ꯍꯧꯖꯤꯛꯇꯣ ꯈꯪꯕ꯭ꯔꯥ ꯏꯚꯤꯅꯤꯡ ꯑꯣꯏꯁꯜꯂꯛꯄꯒꯤ ꯍꯥꯎꯁ ꯍꯣꯜ ꯊꯕꯛ ꯃꯆꯥ ꯃꯆꯥ ꯂꯩꯗꯅ ꯑꯗꯨꯗꯣ ꯂꯣꯏꯁꯤꯜꯂꯅꯤ ꯑꯗꯨꯒ ꯑꯩꯈꯣꯏꯒꯤ ꯎ ꯁꯨꯝ ꯄ꯭ꯔꯦꯌꯔ ꯀꯩꯀꯩ ꯇꯧꯔꯅꯤꯗꯅ ꯈ꯭ꯔꯕ ꯑꯗꯨꯒ ꯆꯥꯛꯇꯣ ꯊꯣꯡꯗꯣꯏꯕ
ꯑꯣ ꯑꯗꯨꯗꯤ ꯊꯦꯡꯅ ꯆꯥꯏꯒꯦꯀꯣ ꯈꯣꯏꯗꯦ
ꯍꯣꯏ ꯍꯣꯏ ꯈꯔ ꯊꯦꯡꯅ ꯆꯥꯏꯑ ꯅꯣꯏꯗꯤ ꯌꯥꯝ ꯉꯟꯅ ꯆꯥꯏꯌꯦ ꯆ ꯆꯥꯛꯇꯣ ꯊꯦꯡꯉꯛ ꯀꯥꯟꯗ ꯆꯥꯛ ꯌꯥꯝꯃꯗ꯭ꯔꯣ
ꯍ ꯑ ꯑꯗꯨꯒ ꯁꯤ ꯀ꯭ꯂꯥꯁ ꯆꯠꯈ꯭ꯔꯣ
ꯉꯁꯤ ꯑ ꯑꯩ ꯆꯠꯂꯝꯃꯦ ꯀ꯭ꯂꯥꯁꯇꯣ ꯑ ꯅꯪ ꯆꯄ꯭ꯔꯥ
ꯍꯣꯏ ꯁꯤꯠ ꯆꯥꯂꯨꯅꯦ
ꯆꯠꯂꯝꯃꯦ
ꯍꯣꯏ ꯑꯗꯨꯗꯤ ꯍꯧꯖꯤꯛ ꯇꯨ ꯑꯩꯗꯤ ꯗ꯭ꯌꯨꯇꯤ ꯂꯣꯏꯔꯦ ꯑꯗꯨꯒ ꯗ꯭ꯌꯨꯇꯤ ꯃꯅꯨꯡꯗꯗ ꯇꯀꯣ ꯍꯣꯁꯄꯤꯇꯥꯜ ꯃꯅꯨꯡꯗ ꯃꯄꯗ ꯑꯣ ꯑꯣꯀ ꯆ ꯀꯣꯀꯤꯟ ꯇꯋꯔ ꯍꯣꯏ ꯎꯝ ꯍꯧꯖꯤꯦꯋꯗꯔꯁꯨ ꯌꯥꯝꯅ ꯐꯥꯔꯦ ꯑꯗꯨꯅꯦ ꯌꯥꯝꯅ ꯅꯨꯡꯉꯥꯏꯔꯦ
ꯑꯣ ꯍꯣꯏ ꯍꯣꯏ ꯐꯔꯦ ꯐꯔꯦ ꯑꯗꯨꯗꯤ
ꯍꯣꯢ
ꯑꯇꯩꯗꯤ ꯀꯩꯀꯩ ꯇꯧꯗꯣꯏꯅꯣ ꯍꯧꯖꯤꯛ
ꯑꯩꯗꯤ ꯑꯁꯤꯁ ꯍꯀꯤꯡ ꯆꯥꯄ ꯍꯣꯏꯗꯤ ꯍꯣꯁꯇꯦꯜꯗ ꯑꯃꯛꯀ ꯂꯥꯛꯈ꯭ꯔꯦꯒꯀꯣ ꯏꯔ ꯏꯔꯔ ꯏꯔ ꯏꯔꯣ ꯏꯔꯒꯦ
ꯑꯥ ꯏꯔ ꯂꯨꯖꯔꯅꯤ
ꯍꯣꯏ ꯑꯗꯨꯒ ꯑꯗꯨꯒꯈꯤꯄꯥꯝ ꯆꯀꯥꯟ ꯅꯣꯆ ꯏꯒꯦ
ꯆꯤꯒꯦ ꯀꯣꯂꯦꯖ ꯀꯩꯀꯩ ꯆꯠꯄꯗꯨꯕꯨ ꯅꯨꯡꯉꯥꯏꯕ꯭ꯔꯣ ꯀ꯭ꯂꯥꯁ ꯆꯠꯄꯗꯨꯕꯣ
ꯍꯣꯏ ꯅꯨꯡꯉꯥꯏꯔꯦ ꯑꯗꯨ ꯅꯨꯡꯉꯥꯏꯇ ꯅꯨꯡꯉꯥꯏꯔꯦ ꯑꯗꯨ ꯈꯔꯁꯨ ꯌꯥꯝꯅ ꯎꯝ ꯐꯔꯦ ꯍꯥꯏꯕ ꯋꯥꯔꯦ
ꯋꯥꯏꯌꯦ ꯑꯗꯨꯗꯤ ꯍꯜꯂꯛꯑꯒ ꯔꯤꯐ꯭ꯔꯦꯁꯃꯦꯟ ꯑꯣꯏꯅꯕ ꯆꯥꯕ ꯊꯛꯄ ꯀꯩꯝ ꯇꯧꯗꯕ
ꯆꯦ ꯀꯔꯤꯁꯨ ꯊꯝꯅꯤꯡꯟꯗ꯭ꯔꯦꯥꯛ ꯆꯥꯅꯤꯡꯟꯗ꯭ꯔꯦ ꯎꯝ
ꯍ ꯍ ꯐꯔꯦ ꯐꯔꯦ
ꯆꯀꯔ ꯅꯥꯡ ꯍꯁ ꯍꯦꯂꯦ ꯄꯗ
ꯀꯔꯤ
ꯍꯣꯁꯇꯦꯜ ꯍꯜꯂꯛꯄꯗꯤ ꯅꯪ ꯀꯔꯤ ꯇꯧꯒꯦ
ꯀꯩꯁꯨ ꯇꯧꯔꯗ ꯍꯜꯂꯅꯤ ꯑꯗꯨꯒ ꯊꯕꯛ ꯃꯆꯥ ꯃꯆꯥ ꯈꯔ ꯂꯣꯏꯁꯜꯂꯅꯤꯌꯦ ꯑꯗꯨꯒ ꯑꯩꯁꯨ ꯂꯨꯖꯔꯒ ꯂꯣꯏꯔꯦ ꯑꯗꯨꯒ ꯍꯌꯦꯡ ꯀ꯭ꯂꯥꯁꯀꯤ ꯈꯔ ꯑꯦꯁꯥꯏꯟꯃꯦꯟ ꯍꯣꯝꯋꯔꯛꯀꯨꯝꯕ ꯂꯩꯕꯗꯣ ꯑꯗꯨꯗꯣ ꯏꯔꯅꯤ
ꯑ ꯑ
ꯂꯔꯦ
ꯑꯣ
ꯍꯅꯤ ꯆꯠꯅꯕ ꯍꯧꯗꯤ ꯑꯩꯒꯤꯗꯤ ꯑꯩꯛꯇꯤꯕꯦ ꯇꯧꯗ꯭ꯔꯤꯕ꯭ꯔꯥ ꯑꯦꯛꯇꯤꯕꯦ ꯆꯥꯗꯅꯕꯩꯁꯤꯗ
ꯑꯗꯨ ꯍꯧꯖꯤꯛ ꯅꯪ ꯀ ꯗꯨꯗ
ꯑꯩꯗꯣ ꯍꯧꯖꯤꯛ ꯁꯨꯝ ꯔꯣꯠꯇ ꯆꯠꯂꯤ
ꯎꯝ
ꯑꯗꯨ ꯑꯣꯏꯔꯗꯤ ꯅꯈꯣꯏꯒꯤ ꯌꯨꯝꯗ ꯃꯤ ꯀꯌꯥ ꯂꯩꯌꯦ
ꯑꯈꯣꯏꯒꯤ ꯌꯨꯝꯗꯀꯣ ꯐꯥꯏꯚ ꯃꯦꯝꯕꯔꯁ ꯂꯩꯌꯦ
ꯑꯣ
ꯑꯩꯈꯣꯏ ꯑꯈꯣꯏ ꯑ ꯅꯨꯄꯤ ꯅꯨꯄꯤ ꯑꯅꯤ ꯅꯨꯄꯥ ꯑꯃ ꯍꯥꯏꯔꯛꯀꯦ ꯑꯗꯨꯒ ꯃꯃꯥꯒ ꯅꯨꯄꯤ ꯑꯅꯤ ꯅꯨꯄꯥ ꯑꯃ ꯅꯣꯏꯒꯤꯗꯤ
ꯑꯩꯗꯤ ꯑꯈꯣꯏꯗꯤ ꯑꯈꯣꯏ ꯃꯤ ꯃꯪ ꯑꯩꯈꯣꯏꯗꯤ ꯃꯥꯡꯉꯥꯅꯦ ꯑꯩꯈꯣꯏꯁꯨ
ꯑꯣ ꯀꯌꯥ ꯅꯨꯄꯤ ꯀꯌꯥ ꯅꯨꯄꯥ ꯀꯌꯥ
ꯅꯨꯄꯥ ꯑꯅꯤ ꯑꯩꯒꯤ ꯕꯕꯥꯗꯨꯒ ꯑꯩꯒꯤ ꯕ꯭ꯔꯗꯔ ꯑꯃꯗꯨꯒ ꯑꯩꯒꯤ ꯃꯃꯥ ꯑꯗꯨꯒ ꯑꯩꯒꯤ ꯆꯤꯆꯦ ꯑꯃ
ꯑꯣ ꯑꯗꯨꯗꯤ ꯅꯪꯗꯤ ꯌꯪꯒꯦꯁ ꯆꯥꯏꯜ ꯑꯣꯏꯔꯦꯅꯦ ꯑꯇꯣꯝꯕꯤꯗꯣ
ꯍꯣꯏ ꯅꯪꯁꯨ ꯀꯣ
ꯍꯣꯏ
ꯑꯣ ꯑꯗꯨ ꯑꯗꯨꯗꯤ ꯅꯪꯗꯤ ꯅꯨꯡꯉꯥꯏꯕ꯭ꯔꯣ
ꯑꯩ ꯑꯃꯨꯛꯃꯨꯛꯁꯨ ꯅꯨꯡꯉꯥꯏ ꯑꯃꯨꯛꯃꯨꯛꯁꯨ ꯅꯨꯡꯉꯥꯏꯇꯦꯁ ꯅꯪꯗꯤ
ꯍꯣꯏ ꯑꯥꯏꯁꯨ ꯅꯨ ꯅꯨꯡꯉꯥꯏꯁꯨ ꯅꯨꯡꯉꯥꯏ ꯃꯅꯨꯡꯉꯥꯏꯁꯨ ꯅꯨꯡꯉꯥꯏꯔ ꯑꯗꯨꯗꯨ ꯀꯔꯁꯨꯣ ꯑꯧ ꯎꯝ ꯎꯝ ꯁꯝꯇꯥꯏꯝꯁꯨꯀꯣ
ꯎꯝ
ꯅꯨꯡꯉꯥꯏꯇꯦ
ꯑꯣ ꯐꯔꯦ ꯐꯔꯦ ꯑꯗꯨꯗꯤ ꯌꯨꯝꯗ ꯆꯠꯇꯕ꯭ꯔꯣ ꯍꯣꯏ ꯀꯔꯥꯏꯗ ꯂꯩꯒꯦ ꯌꯨꯝꯗ ꯂꯩꯇꯕꯤꯗ ꯍꯣꯁꯇꯦꯜꯗ ꯂꯩꯕ꯭ꯔꯣ
ꯅꯣꯏ ꯍꯧꯖꯤꯛꯛꯇꯣ ꯃꯄꯥꯟꯗ ꯂꯩꯌꯦ
ꯑꯣ ꯑꯣ
ꯅꯪꯗꯤ
ꯑꯩꯁꯨ ꯃꯄꯥꯟꯗ ꯂꯩ
ꯑꯣ
ꯑ ꯋꯥꯔꯤ ꯋꯥꯔꯤ ꯑꯃꯇꯪ ꯂꯤꯔꯛꯎꯗꯅ
ꯍꯣꯏ ꯍꯣꯏ
ꯂꯤꯔꯛꯑꯣ ꯋꯥꯔꯤ ꯑꯝꯇ
ꯀꯔꯦ ꯍꯥꯏꯕ ꯄ꯭ꯔꯦꯡꯀꯥ
ꯋꯥꯔꯤ ꯑꯃ ꯂꯤꯔꯛꯑꯣ
ꯎꯝ ꯅꯪ ꯀꯔꯤ ꯄꯥꯝꯃꯦ
ꯑꯩꯗꯣ ꯑ ꯑꯩꯗꯀꯣ ꯑ ꯔꯣꯃꯥꯟꯇꯤꯛ ꯀꯤ ꯏꯁꯇꯣꯔꯤ ꯐꯖꯕꯩ ꯄꯥꯝꯃꯦ
ꯑꯌꯥ ꯍꯨꯖꯤꯛꯔꯣ
ꯍꯣꯏ ꯍꯧꯖꯤꯛ
ꯑꯩꯅ ꯂꯥꯏꯔꯤꯛꯀ ꯂꯥꯛꯄ꯭ꯔꯒ ꯅꯪ ꯄꯤꯕꯤꯔꯣꯑꯣ
ꯑꯩꯁꯨ ꯑꯃꯨꯛ ꯌꯕꯤꯒꯦ ꯅꯪ ꯍꯥꯟꯅ ꯂꯩꯔꯛꯑꯣ
ꯍꯣꯏ ꯑꯗꯨ ꯑꯗꯨꯗꯤ ꯍꯥꯏꯗꯤ ꯊꯨꯅ ꯂꯛꯑꯦꯀꯣ ꯂꯥꯛꯂꯒ ꯑꯩꯅꯅꯥ ꯄꯤꯒꯦ ꯈꯔ ꯅꯪꯉꯣꯟꯗ
ꯎꯝ ꯌꯥꯏ ꯇꯁꯨ
ꯑꯗꯨꯔ ꯑꯗꯨ ꯀꯔꯤ ꯀꯔꯤ ꯄꯥꯝꯃꯦ ꯍꯥꯏꯌꯣ
ꯀꯣ ꯀꯩꯁꯨ ꯄꯥꯝꯗꯦꯗ ꯍꯧꯖꯤꯛ ꯇꯨꯝꯕ ꯄꯥꯝꯃꯦ ꯑꯩ
ꯑꯗꯨ ꯀꯂꯁꯨ ꯑꯗꯨꯁꯨ ꯎꯝ ꯃꯅꯦꯅ ꯗꯦꯠ ꯑꯃꯗ ꯇꯨꯝꯒꯦꯔꯛꯑꯣ
ꯑ ꯋꯥꯟꯦꯇꯔ ꯋꯥꯟ ꯄꯔꯁꯟ
ꯍꯧꯖꯤꯗ ꯁꯥꯏꯀꯣ ꯑꯗꯨꯅꯦ ꯑꯗꯨ ꯑꯗꯨꯅ
ꯁꯥꯔꯦ ꯁꯥꯔꯦ ꯍꯟꯗꯛꯇꯤ ꯌꯥꯗ꯭ꯔꯦ
ꯍꯣꯏ ꯅꯈꯣꯏ ꯑꯗꯨꯁꯨ ꯍꯣꯏ ꯎ ꯃꯥꯅꯦ ꯅꯈꯣꯏꯗ ꯑꯗꯨꯒ ꯚꯦꯀꯦꯁꯟꯒꯨꯝꯕꯒ ꯂꯩꯕ꯭ꯔꯣ
ꯚꯦꯀꯦꯁꯟꯒꯨꯝꯕ ꯌꯥꯝꯅ ꯂꯩꯇꯦ ꯑꯃꯃꯨꯛ ꯂꯩ ꯑꯗꯨ ꯂꯩꯔꯛꯄꯗ ꯑꯗꯨꯝ ꯅꯨꯃꯤꯠ ꯀꯌꯥꯝꯅꯤ ꯊꯥꯕꯗꯣ ꯈꯪꯕ꯭ꯔꯥ
ꯑꯣ ꯑꯣ
ꯑꯗꯨꯃꯥꯏꯅ ꯇꯧꯕ ꯅꯣꯏꯒꯤꯗꯤ ꯁꯥꯡꯅ ꯂꯩꯕ꯭ꯔꯥ ꯅꯠꯇ꯭ꯔꯒ ꯇꯣꯏꯅ ꯂꯩꯕ꯭ꯔꯥ ꯅꯣꯏꯒꯤ ꯚꯦꯀꯦꯁꯟꯗꯣ ꯌꯥꯝ ꯇꯣꯏꯅ ꯊꯥꯕ꯭ꯔꯥ ꯅꯠꯇ꯭ꯔꯒꯅ ꯊꯥꯗꯕ꯭ꯔꯕ
ꯑꯩꯈꯣꯏꯗꯇꯦ ꯌꯥꯝꯁꯨ ꯂꯩꯇꯦ ꯑꯩꯈꯣꯏꯒꯤꯁꯨ ꯑꯗꯨ ꯏꯔꯤꯀꯦꯁꯟꯗꯣ ꯄꯤꯗꯨ ꯄꯤꯈ꯭ꯔꯦ ꯑꯗꯨ ꯑꯣꯏꯔꯁꯨ ꯑꯩꯈꯣꯏꯗꯨ ꯌꯨꯝꯗ ꯆꯠꯇꯦ ꯂꯝꯕꯤꯗꯨ ꯑꯩꯈꯣꯏꯒꯤ ꯂꯥꯡꯕꯤꯗꯨ ꯅꯨꯡꯉꯥꯏꯇꯦ ꯑꯗꯨꯅꯦ
ꯀꯩꯒꯤ ꯅꯨꯡꯉꯥꯏꯇ꯭ꯔꯤꯕ
ꯑꯒꯤ ꯂꯝꯕꯤꯗꯨꯀꯣ ꯍꯥꯏꯁꯤ
ꯎꯝ
ꯂꯦꯟꯁ꯭ꯂꯥꯏꯠ ꯇꯧꯔꯒ ꯑꯩꯈꯣꯏꯒꯤ ꯂꯝꯕꯤꯗꯨ ꯊꯥꯊꯔꯤ
ꯑꯣ
ꯣꯕꯤ ꯇꯣꯕꯤ ꯍꯣꯏ ꯑꯗꯨꯅ ꯑꯩꯈꯣꯏꯗ ꯌꯨꯝꯗ ꯆꯠꯇꯦ ꯑꯗꯨꯒ ꯑꯗꯨꯝꯥꯏꯅ ꯍꯣꯁꯇꯦꯜꯗ ꯐꯝꯕ
ꯑꯗꯨꯗꯤ ꯅꯨꯡꯉꯥꯏ ꯆꯠꯇ꯭ꯔꯦꯅꯦ ꯌꯨꯝꯗ ꯆꯠꯇꯕꯗꯣ ꯅꯨꯡꯉꯥꯏꯕ꯭ꯔꯣ ꯅꯨꯡꯉꯥꯏꯇꯕ꯭ꯔꯣ ꯌꯨꯝꯗ ꯂꯩꯕꯗꯨꯕꯣ ꯍꯣꯁꯇꯦꯜꯗ ꯂꯩꯕꯗꯨꯕꯣ
ꯑ
ꯍꯗꯣ
ꯅꯪꯗꯤ ꯌꯨꯝꯗ ꯆꯠꯄ꯭ꯔꯣ
ꯆꯠꯅꯦ ꯅꯨꯡꯉꯥꯏ ꯌꯨꯝꯗ ꯇꯦꯟ ꯗꯦꯖꯃꯨꯛ ꯂꯩꯔꯨꯔꯦ
ꯑꯣ ꯑꯗꯨ ꯀꯔꯤ ꯀꯔꯤ ꯇꯧ ꯅ ꯇꯦꯟ ꯗꯦꯖꯣ
ꯇꯦꯟ ꯗꯦꯖꯇꯨꯔꯣ ꯁꯤꯗꯒꯤ ꯍꯣꯁꯇꯦꯜꯗꯒꯤ ꯌꯨꯝꯗ ꯆꯠꯂꯦꯗꯅ ꯑꯗꯨꯒ ꯌꯧꯕꯒ ꯋꯥꯕꯒꯤ ꯑꯗꯨ ꯄꯣꯊꯥꯔꯦ ꯑꯗꯨꯒ ꯃꯃꯥꯍꯣꯏꯅ ꯍꯣꯁꯇꯦꯜꯗ ꯂꯥꯛꯏꯅꯤꯅ ꯏꯟꯁꯥꯡ ꯑꯍꯥꯎꯕ ꯊꯣꯡꯕꯤꯔꯦ
ꯑꯂꯦ
ꯅꯨꯡꯉꯥꯏꯔꯦ ꯅꯨꯡꯉꯥꯏꯔꯦ
ꯑꯗ ꯀꯔꯤ ꯀꯔꯤ
ꯑꯗꯨꯒ ꯌꯨꯝꯗ ꯂꯩꯔꯦꯗꯅ ꯍꯣꯁꯇꯦꯜꯗ ꯂꯩꯕ ꯐꯪꯗꯕꯒꯤ ꯌꯨꯝꯗ ꯅꯨꯡꯉꯥꯏꯅ ꯂꯩꯔꯦ ꯆꯥꯛ ꯏꯁꯤꯡ ꯆꯥꯗꯅ ꯈꯣꯠꯇꯅ ꯑꯗꯨꯒ ꯍꯣꯁꯇꯦꯜꯒꯤ ꯄꯤꯔꯛꯄ ꯍꯣꯝꯋꯥꯔꯛ ꯀꯩꯀꯩꯗꯣ ꯈꯔ ꯇꯧꯔꯦ ꯑꯗꯨꯒ ꯇꯦꯟ ꯗꯦꯖꯇꯣ ꯑꯗꯨꯃꯥꯏꯅ ꯤꯁꯜꯂꯒ ꯍꯜꯂꯛꯑꯦ ꯁꯤꯗ
ꯑꯣ ꯑꯗꯨꯗꯤ ꯅꯪꯗꯤ ꯅꯨꯡꯉꯥꯏꯔꯅꯤ
ꯍꯣꯏ ꯅꯨꯡꯉꯥꯏꯔꯦ ꯍꯟꯗꯛꯇꯤ
ꯍ ꯊꯔ ꯑꯗꯨꯕ
ꯅꯣꯏ ꯃꯊꯪꯗ ꯀꯔꯝ ꯀꯥꯟꯗ ꯑꯃꯨꯛ ꯍꯣꯂꯤꯗꯦ ꯄꯤꯒꯅꯤ ꯍꯥꯏꯒꯦ
ꯈꯨꯖꯤꯁꯨꯨ ꯈꯟꯗꯦ ꯑꯗꯨ ꯑꯗꯨ ꯑꯣꯏꯔꯁ ꯎꯝ ꯊꯥ ꯑꯃ ꯑꯅꯤ ꯊꯥ ꯑꯅꯤꯒꯨꯝꯕꯗꯨ ꯁꯨ ꯄꯤꯕꯤꯔꯣ ꯑꯩꯈꯣꯏꯗꯗꯤ
ꯑꯣ ꯁꯥ ꯀꯩꯒꯤ ꯁꯨꯇꯤ ꯍꯥꯏꯌꯨ ꯌꯥꯗ꯭ꯔꯣ
ꯌꯥꯗ꯭ꯔꯦ ꯍꯧꯖꯤꯛꯇꯣ ꯑꯦꯛꯖꯥꯝꯁꯨ ꯀꯅ ꯂꯥꯛꯀꯅꯤ ꯑꯗꯨꯅꯦ ꯍꯧꯖꯤꯛꯇꯤꯀꯣ
ꯑꯥ
ꯑꯗꯨꯔꯤꯚꯏ ꯌꯥꯗ꯭ꯔꯦ ꯑꯗ ꯁꯀꯨꯜ ꯏꯁꯀꯦꯗꯨꯜꯗꯨ ꯌꯥꯝꯅ ꯄꯥꯏꯛ ꯑꯣꯏ ꯍꯧꯖꯤꯛ
ꯑꯣ ꯑꯗꯨꯗꯤ ꯑꯦꯛꯖꯥꯝ ꯑꯦꯛꯖꯥꯝ ꯀꯏ ꯅꯛꯁꯜꯂꯛꯄꯒꯤ ꯁꯦꯗ꯭ꯌꯨꯜꯗꯣ ꯌꯥꯝ ꯆꯤꯜꯂꯦ ꯑꯗꯨꯗꯤ
ꯍꯣꯏ ꯌꯥꯝꯅꯆꯤꯉꯦ
ꯎꯝ
ꯊꯄꯥꯁꯨꯨ ꯌꯥꯝ ꯂꯩ ꯗ ꯑꯣꯏꯔꯁꯥꯏꯅ ꯑꯁꯃꯟꯒꯨꯝꯕ ꯀꯦꯁ ꯐꯨꯠꯒꯨꯝꯕ ꯑꯗꯨꯒ ꯀꯔꯤ ꯀꯔꯤ ꯈꯟꯗ꯭ꯔꯦ ꯌꯥꯝ ꯂꯩꯌꯦ
ꯑ ꯑꯣ ꯐꯖꯟ ꯐꯖꯅ ꯇꯧꯀꯣ ꯋꯥꯔꯀꯥꯟꯗ ꯄꯣꯊꯥ ꯄꯣꯊꯥ ꯇꯧ ꯀꯣ ꯋꯥꯍꯥꯟꯒꯅꯣ ꯎꯝ
ꯅꯪꯉꯣꯟꯗ ꯅꯪꯒꯤꯗꯨ ꯂꯩꯇ꯭ꯔꯤꯕꯣ
ꯑꯩꯒꯤꯗꯤ ꯂꯣꯏꯗ꯭ꯔꯦꯗ ꯌꯥꯝ ꯃꯌꯥꯝ ꯂꯩ ꯑꯩꯒꯤꯁꯨ
ꯑꯗꯨꯗꯤ ꯑꯗꯨꯗꯤ ꯅꯪꯗꯤ ꯂꯣꯏꯔꯕꯣ
ꯂꯣꯏꯗꯔꯤ ꯑꯩꯗꯣ ꯍꯟꯗꯛ ꯇꯦꯟ ꯗꯦꯖꯁꯨ ꯌꯨꯝꯗ ꯆꯠꯂꯨꯏꯗꯅ
ꯍꯥ
ꯑꯗꯨꯅ ꯌꯨꯝ ꯆꯠꯂꯨꯕꯗꯨꯅꯅꯦ ꯂꯣꯏꯁꯟꯕ ꯉꯝꯗ꯭ꯔꯦꯕ ꯑꯩꯗꯣ ꯎꯝ ꯉꯥꯏꯍꯥꯛ ꯉꯥꯏꯍꯥꯛ ꯑꯃꯨꯛ ꯀꯣꯏꯕ ꯆ ꯆꯥꯛꯀꯅꯤ ꯉꯥꯏꯍꯥꯛ ꯑꯃꯨꯛ ꯄꯣꯊꯥꯒꯅꯤ ꯉꯥꯏꯍꯥꯛ ꯑꯃꯨꯛ ꯆꯥꯒꯅꯤ ꯉꯥꯏꯍ ꯏꯃꯥꯟꯅꯕꯤ ꯄꯨꯟꯗꯅꯤ ꯑꯗꯨꯃꯥꯏꯅ ꯇꯧꯔꯒ ꯇꯦꯟ ꯗꯦꯖꯇꯣ ꯂꯣꯏꯁꯟꯈ꯭ꯔꯕꯅꯤꯅ
ꯑꯣ
ꯑꯗꯨꯅ ꯑꯦꯁꯥꯏꯟꯃꯦꯟꯗꯣ ꯃꯌꯥꯝ ꯄꯦꯟꯗꯤꯡ ꯂꯩꯁꯜꯂꯦ ꯍꯟꯗꯛꯇꯤ ꯑꯣ ꯂꯥꯛꯑꯀꯥꯟꯗꯀꯣ ꯃꯌꯥꯝ ꯌꯥꯝꯕꯒꯤ ꯑꯩꯗꯣ ꯏꯕꯁꯨ ꯉꯝꯗ꯭ꯔꯦ ꯂꯣꯏꯁꯤꯟꯕꯁꯨ ꯉꯝꯗ꯭ꯔꯦ
ꯑ ꯑꯥ ꯑꯗꯨ ꯑꯁ ꯏꯜ ꯌꯦꯀꯣꯋꯥ ꯑꯗꯨꯗꯤ
ꯍꯣꯏ ꯍꯣꯏ ꯎꯝ
ꯑ ꯌꯥꯝ ꯋꯥꯔꯦ ꯍꯥꯏꯗꯤ
ꯑꯗꯨ ꯋꯥꯔꯗꯤ ꯍꯧꯖꯤꯛ ꯋꯥꯋꯥꯛꯀꯤꯡ ꯆꯠꯂꯤꯗꯣ ꯍꯜꯂꯛꯑꯣ ꯑꯗꯨꯒ ꯐꯖꯅ ꯄꯣꯊꯥꯔꯣ
ꯍꯣꯏ ꯀꯣ ꯀꯊꯥꯖ ꯔꯦ ꯁꯇꯣꯛꯦ
ꯍꯣꯏ ꯍꯣꯏ
ꯍꯣꯏ ꯅꯗ ꯍꯁ ꯍ
ꯑ ꯇꯁꯤꯀꯣ ꯅꯪ ꯀꯌꯥꯝ ꯋꯥꯠꯂꯤꯒꯦ ꯀꯩꯅꯣꯗ ꯍꯣꯁꯇꯦꯜꯗ ꯆꯪꯒꯗꯕ
ꯍꯣꯁꯇꯦꯜꯗ ꯍꯨꯖꯤꯛ ꯇ ꯀꯣ ꯎꯝ ꯃꯤꯅꯤꯠ ꯑꯅꯤꯒꯨꯝꯕ
ꯑꯣ ꯑꯗꯨ ꯑꯗꯨ ꯂꯣꯏꯔꯒ ꯆꯪꯗꯣꯏꯕ
ꯍꯣꯏ ꯍꯣꯏ
ꯑꯗꯨꯗꯤ ꯍꯣꯁꯇꯦꯜꯗ ꯋꯥꯔꯗꯦꯟ ꯂꯩꯕꯗꯣ
ꯍꯣꯏ
ꯅꯨꯡꯉꯥꯏꯕ꯭ꯔꯣ ꯀꯃꯥꯏꯅ ꯇꯧꯒꯦ
ꯍ ꯑꯩꯈꯣꯏꯒꯤ ꯍꯣꯁꯇꯦꯜ ꯋꯥꯔꯗꯟꯇꯣ ꯅꯨꯡꯉꯥꯏꯔꯦ ꯃꯗꯨꯀꯣ ꯌꯥꯝꯅ ꯐꯔꯦ
ꯑ
ꯅꯈꯣꯏꯒꯤ ꯋꯥꯔꯗꯟꯗꯤ
ꯑꯩꯈꯣꯏꯒꯤ ꯋꯥꯔꯗꯦꯟꯒꯤꯀꯣ ꯌꯥꯝꯅ ꯐꯕꯗꯤ ꯑꯣꯏꯗꯦ ꯑꯗꯣ ꯅꯨꯡꯗꯤ ꯈꯔꯗꯤ ꯅꯨꯡꯉꯥꯏꯌꯦ
ꯑꯣ ꯍꯣꯏ ꯑꯗꯨꯝꯅ ꯇꯧꯋꯦ ꯑꯩꯈꯣꯏꯒꯤ ꯋꯥꯔꯗꯟꯁꯨ ꯀꯣ
ꯍꯥꯥ
ꯃꯥꯅ ꯐꯥꯔꯦ ꯁꯥꯏꯠꯇꯨꯒ ꯌꯥꯝꯅ ꯐꯔꯦ ꯑꯗꯨꯁꯨ ꯅꯪ